ꯑ
ꯅꯣꯔꯃꯦꯜ ꯀ꯭ꯂꯞ ꯐꯔꯒꯅ ꯀꯔꯤꯅꯣ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
ꯁꯤꯁꯇꯦꯃꯦꯇꯤꯛ ꯁꯦꯞ ꯑꯣꯏꯕ
ꯀꯦꯕꯥꯔ ꯃꯥ
ꯃꯦꯗꯌꯥꯟ ꯃꯣ
ꯎꯝ
ꯄꯥꯗ꯭ꯔꯤꯌꯦꯦ ꯂꯥꯏꯛꯄꯨ ꯄꯥꯕ ꯍꯧꯗ꯭ꯔꯤ
ꯑꯣ ꯍꯌꯦꯡ ꯍꯪꯂꯛꯑ ꯑꯗꯨꯣ ꯍꯧꯔꯣ ꯍꯦꯛ ꯑꯗꯨꯅ ꯐꯔꯁꯤ
ꯍꯝ
ꯍꯥ ꯀ ꯎꯝ
ꯄꯣꯏꯟ ꯄꯣꯏꯟ ꯏꯟꯕ ꯍꯧꯔꯗꯝꯃꯤ
ꯑꯦꯁꯦꯁꯃꯦꯟ ꯏꯚꯂꯦꯁꯟꯥꯏꯕ꯭ꯔꯤ ꯂꯥꯏꯐ ꯔꯦꯟꯁ ꯏꯁꯃꯣꯜ ꯑꯅꯤ ꯄꯤꯕꯁꯦ ꯃꯥꯡ ꯃꯔꯤ ꯄꯤꯕꯁꯨ ꯅꯠꯇꯦꯅꯦ ꯂꯨꯔꯤꯁꯤꯗꯤ
ꯆꯥꯏ
ꯂꯥꯏꯕ꯭ꯔꯤꯁꯤ ꯈꯪꯗꯦ
ꯎꯝ ꯃ ꯌꯥ ꯄ
ꯀꯗꯒꯤꯅꯣ
ꯂꯖ ꯃ ꯀꯔꯤꯅꯣꯃꯤ ꯑꯩ ꯈꯨꯅꯩ ꯑꯉꯕ ꯑꯅꯥꯕꯗꯣ ꯀꯟꯊꯔ ꯂ ꯀ ꯆꯔꯦꯟꯊꯔꯔꯁꯦ ꯑꯣꯗ ꯍꯥꯏꯔꯃ ꯑꯗꯨꯣ ꯝ ꯑꯣꯔꯗꯔ ꯇꯧꯈꯣ ꯑꯩ ꯄꯩꯁꯥ ꯄꯤꯔꯛꯀꯦ ꯑꯁꯇꯅꯤꯗꯅꯗꯌꯥ ꯎꯝ
ꯀꯔꯤꯅꯣ
ꯁ ꯅꯪꯒꯤ ꯅꯆꯥꯅꯁꯨ ꯃꯌꯥꯝꯁꯦ
ꯑꯝ ꯊꯤꯅ ꯐꯩ
ꯀꯨꯏꯔꯦ ꯇꯥꯡ ꯀꯌꯥꯅꯣ ꯉꯥꯁꯤ
ꯃꯉꯥ
ꯃꯉꯅꯤꯗꯣꯂ
ꯎꯝ ꯃꯥꯁꯨ ꯚꯦꯀꯦꯁꯟ ꯆꯠꯂꯨꯔꯦ ꯁꯝꯃꯔ ꯚꯦꯀꯦꯁꯟ
ꯎꯝ
ꯎ
ꯑ
ꯎꯝ
ꯒ꯭ꯌꯥꯟ ꯇꯥꯅ ꯂꯩꯒꯗꯕ ꯅꯠꯇꯦ
ꯇꯝꯕꯕꯨ ꯉ ꯁꯟꯅꯣꯏꯅꯤꯅ ꯅꯪꯕꯣ ꯅꯨꯄꯥ ꯑꯃ ꯆꯥꯔꯤꯁꯦ ꯃꯥꯟꯅꯕ ꯅꯠꯇꯦꯅꯤ
ꯅꯤꯉꯥꯏ ꯇꯧꯕꯁꯦ ꯇꯝꯕꯅꯦꯕ ꯀꯗꯣꯛ
ꯀꯞ ꯄꯅꯤꯡꯉꯥꯏ ꯇꯧꯕꯁꯦ ꯍꯦꯕꯤꯠ ꯑꯣꯏꯈꯤꯕꯁꯦ ꯃꯣꯏꯗꯤ ꯌꯥꯗꯦꯕ ꯑꯉꯥꯡꯗꯤ ꯑꯗꯨꯝ ꯍꯦꯕꯤꯠ ꯑꯣꯏꯒꯅꯦꯕ ꯀꯩꯅꯣꯝ ꯇꯧꯕꯗ ꯀꯞꯅꯕ ꯀꯞꯄꯒ ꯐꯪꯅꯕꯩꯅ ꯍꯣꯠꯅꯔꯛꯀꯅꯦꯕ
ꯑꯩꯅ ꯈꯟꯕꯗ ꯇꯔꯨꯛꯇꯨꯅ ꯍꯌꯦꯡ ꯑꯅꯤ
ꯍꯪꯆꯤꯠ ꯑꯅꯤ ꯃꯁꯦꯝ ꯑꯅꯤꯅ ꯑꯅꯤ ꯑꯅꯤ ꯑꯅꯤ ꯑꯅꯤ ꯇꯧꯅꯤꯡꯕ ꯄꯩꯁꯥ
ꯃꯉꯥ ꯇꯔꯨꯛ ꯐꯠꯀꯅ ꯂꯣꯏꯁꯤꯟꯈꯤꯕꯁꯨ ꯂꯨꯄꯥ ꯆꯥꯝꯃ ꯗꯛ ꯂꯁꯤꯜꯅ ꯇꯧ ꯂꯣꯏꯁꯤꯟꯈꯤꯕꯒꯤ ꯇꯥꯏꯞꯇ ꯇꯧ ꯂꯩꯔꯦꯕ
ꯑꯗꯨꯗꯤ ꯅꯣꯡꯃꯒꯤ ꯑꯃꯃꯝ ꯇꯧꯕꯥꯅ ꯐꯥꯗꯧ ꯃꯥꯜꯂꯦ
ꯑ ꯃꯣꯏꯁꯨ ꯍꯩꯇ꯭ꯔꯥ ꯀꯩꯝ ꯇꯧꯔꯦ ꯀꯥꯜꯀꯨꯂꯦꯁꯟꯁ
ꯅꯍꯥꯟ ꯅꯒꯤꯗꯧꯔꯛꯁꯤꯗ ꯋꯥꯔꯤꯅꯤ
ꯆꯥꯃꯥꯄꯟꯃꯨꯛ ꯍꯧꯖꯤꯛ ꯐꯪꯉꯦ ꯉꯁꯤ ꯀꯌꯥ ꯁꯨꯔꯦ ꯑꯍꯨꯝ ꯉꯁꯤ ꯇ꯭ꯋꯦꯟꯇꯤꯒ ꯀꯌꯥꯗꯩꯅꯣ ꯇꯧꯔꯛꯏꯁꯦ ꯇ꯭ꯋꯦꯟꯇꯤꯒ
ꯁꯤꯒ ꯑꯍꯨꯝ ꯁꯨꯗꯣꯢꯅꯦ
ꯑꯦ ꯑꯍꯨꯝ ꯑꯗꯨꯏꯗꯤ ꯂꯦꯝꯍꯧꯔꯤꯗꯤ ꯁꯤꯒ ꯑꯍꯨꯝꯒ ꯉꯁꯥꯏ ꯃꯉꯥ ꯑꯃꯒ ꯅꯤꯄꯥꯥꯟ ꯅꯠꯇ꯭ꯔꯥ
ꯎꯝ
ꯂꯨꯄꯥꯥꯟ ꯉꯔꯥꯡ ꯑꯃꯅꯤꯒ ꯍꯥꯏꯔꯣ ꯇꯔꯥ ꯍꯥꯏꯔꯣ ꯑꯗꯨ ꯀꯨꯟꯃꯨꯛꯀꯤ ꯆꯃ ꯈꯨꯟ ꯐꯪꯉꯗꯤ ꯇꯔꯥꯃꯨꯛꯀꯤꯗꯪꯃꯨꯁꯨ ꯆꯥꯝꯉꯥꯃꯨꯛ ꯑꯃꯨꯛ ꯐꯪꯒꯗꯕ ꯅꯠꯇ꯭ꯔꯥ
ꯎꯝ
ꯆꯥꯝꯃꯉꯥꯃꯨꯛ ꯆꯥꯇ꯭ꯔꯨꯛꯃꯨꯛ ꯍꯥꯏꯔꯣ ꯑꯗ ꯑꯃ ꯆꯥꯝꯃꯉꯥꯃꯨꯛ ꯐꯪꯒꯗꯕꯗꯨ ꯈꯪꯗꯦ ꯍꯥꯏꯕꯗꯨ ꯉꯁꯤ ꯂꯣꯏ ꯂꯣꯏꯁꯤꯟꯈꯤꯕ ꯀꯥꯟꯗ ꯆꯥꯝꯃꯒꯨꯝꯕ ꯆꯅꯤꯒꯨꯝꯕ ꯖꯦꯅꯦꯔꯦꯠ ꯇꯧꯔꯛꯑꯒ
ꯂꯤꯁꯤꯡ ꯑꯃ ꯑꯃ ꯆꯅꯤ ꯑꯗꯨꯃꯥꯏꯅ ꯂꯣꯏꯈ꯭ꯔꯗꯕꯅꯤ ꯅꯪ ꯑꯗꯨꯝ
ꯅꯪꯒꯤꯗꯤ ꯀꯌꯥꯗꯅꯣ ꯅꯪ ꯒ꯭ꯌꯥꯟ ꯇꯥꯗꯔ꯭ꯤꯅꯦꯀꯣ ꯑꯗꯨꯝ ꯐꯪꯉꯤꯕꯅꯤꯅꯦ
ꯑꯩꯒꯤꯔꯣ ꯑꯃꯒ
ꯑꯩ ꯑꯃꯃꯨꯛꯇ ꯑꯃꯒ ꯑꯃꯐꯨꯛ ꯁꯨꯝ ꯂꯣꯏꯈ꯭ꯔꯕꯅꯤꯗ ꯑꯃꯨꯒ ꯌꯥꯡꯈꯩ ꯆꯥꯝꯃꯃꯨꯛꯇ ꯑꯗꯨꯒ ꯅꯪꯉꯣꯟꯗꯒꯤ ꯁꯥꯕꯗꯒꯤ ꯍꯟꯇꯛ ꯅꯧꯅ ꯆꯥꯝꯃ ꯆꯥꯝꯃ ꯇꯧꯔꯛꯄꯗꯨꯒ
ꯑꯃ ꯆꯍꯨꯝ ꯈꯛꯇ ꯉꯥꯏꯔꯤꯌꯦ ꯄꯨꯟꯅ ꯀꯣꯜ ꯇꯧꯕꯗ ꯇꯥꯜꯂꯤꯁꯦ
ꯑꯃ ꯆꯥꯃꯔꯤꯒ ꯀꯌꯥꯅꯣꯝ ꯆꯪꯉꯛꯄꯗꯨꯅ ꯍꯦ ꯌꯥꯝꯈꯤꯕꯩꯅꯤꯗ
ꯑꯗꯨꯅꯤ ꯑꯩꯁꯨ ꯑꯗꯨꯃꯥꯏꯅ ꯑꯍꯥꯟꯕ
ꯆꯪꯉꯛꯑꯕ ꯃꯇꯨꯡꯗ
ꯅꯪꯒꯤ ꯃꯌꯥꯝ ꯌꯥꯝꯐꯝꯁꯨ ꯊꯣꯛꯏꯃꯦ ꯆꯥꯝꯃꯔꯤ ꯀꯨꯟꯗꯨꯅ ꯑꯩꯅ ꯇꯧꯕꯒꯤ ꯑꯗꯨꯒ ꯑꯇꯣꯞꯄ
ꯁꯤ ꯑꯃꯣ ꯆꯨꯖꯥꯛ ꯃꯇꯝ ꯐ꯭ꯔꯦꯁꯁꯤꯗ ꯑꯃꯨꯛ ꯑꯝꯇ ꯆꯥꯕ ꯐꯪꯗꯦ ꯀꯃꯥꯏꯅ ꯇꯧꯔꯤꯅꯣ
ꯑꯩ ꯏꯁꯥꯅ ꯇꯧꯗ꯭ꯔꯗꯤ ꯌꯣꯜꯂꯤꯕ꯭ꯔꯥ
ꯑꯣ
ꯑꯌꯨꯛꯁꯤꯗ ꯈꯔ ꯈꯔ ꯆꯥꯒꯗꯕ ꯃꯤꯁꯦ
ꯑꯩꯗꯤ ꯑꯃ ꯍꯥꯎꯋꯦ ꯆꯥꯒ ꯑꯗꯨꯝ ꯆꯥ ꯆꯦꯛꯑ ꯆꯦꯛꯑꯒ
ꯅꯪꯗꯤ ꯇꯧꯍꯟꯅꯤꯡꯕ ꯄꯥꯝꯕ ꯊꯕꯛꯅꯦ ꯃꯌꯥꯝ ꯑꯃ ꯇꯧꯗꯕ ꯑꯄꯪ ꯑꯁꯣꯛ ꯃꯥꯟꯕꯤꯒ ꯂꯩꯌꯦꯕ ꯃꯄꯨꯟꯁꯤ ꯁꯨꯝ ꯄꯪꯉꯅꯤ ꯃꯨꯔꯒ ꯁꯨꯝ ꯆ ꯗꯨꯅꯤꯌꯥ ꯑꯁꯤꯗ
ꯄꯪꯉꯤꯍꯪꯉꯒ ꯁꯝ ꯑꯩꯈꯣꯏꯅ ꯆꯠꯍꯟꯅꯤꯡꯉꯤꯕ ꯑꯩꯈꯣꯏꯅ ꯁꯤꯡꯍꯟꯅꯤꯡꯉꯤꯕ ꯑꯩꯈꯣꯏꯅ ꯑꯣꯏꯍꯟꯅꯤꯡꯉꯤꯕ ꯄꯣꯠꯁꯤ ꯑꯣꯏꯗꯕ ꯍꯥꯏꯇꯥꯔꯦ ꯄꯨꯔ ꯆꯤꯤꯡꯈꯥꯁꯦ ꯊꯤꯅꯤꯡꯉꯛꯏꯁꯤꯗ
ꯎꯝ ꯎꯝꯨꯝ
ꯄꯪꯉꯦꯕ ꯑꯌꯨꯛꯇ ꯀꯩꯗ ꯃꯣꯏ ꯈꯔꯁꯤꯦ ꯇꯟ ꯈꯔ ꯍ ꯑꯗꯨ ꯈꯛꯇ ꯅꯠꯇꯦꯕ ꯇꯟꯗꯨ ꯍꯧꯧꯗꯣꯛ ꯍꯧꯧꯗꯅ ꯊꯥꯕꯤ ꯃꯆꯦꯠ ꯑꯃ ꯁꯣꯏꯔ ꯄꯤꯔꯛꯈꯤꯕ ꯑꯗꯨꯅꯦꯦꯟꯅ ꯐꯩ ꯕ꯭ꯔꯦꯛꯐꯥꯁꯁꯤ ꯀꯔꯤꯅꯣ ꯀꯗꯥꯏꯅꯣ ꯑꯩꯈꯣꯏ ꯂꯥꯏꯔꯤꯛ ꯑꯃ ꯇꯝꯕꯒꯤ ꯂꯥꯏꯁꯨ ꯑꯃ ꯍꯩꯕꯒꯤ
ꯍꯧꯗꯧꯕ ꯑꯃ ꯇꯧꯗꯦꯃꯤ ꯏꯃꯥ ꯑꯩ ꯀꯔꯤꯗꯅꯨꯡꯒꯤ ꯄꯣꯛ
ꯑꯩꯅ ꯍꯥꯏꯔꯦꯗ ꯕꯁꯇ ꯌꯥꯎꯔꯛꯏꯕ ꯑꯣꯏꯔꯝꯒꯅꯤꯅ
ꯑ ꯀꯒꯥꯔꯤꯅꯣꯖꯤꯐꯥꯎ ꯀꯅꯣ ꯈꯪꯗꯦ ꯑꯁꯦꯡꯕ ꯄꯨꯔꯥ ꯔꯤꯒ꯭ꯔꯦꯠꯅꯤ ꯆꯥꯔꯤꯁꯦ
ꯇꯧꯍꯩꯗꯦꯗ
ꯑꯣꯏꯍꯟꯅꯤꯡꯕ ꯇꯧꯍꯟꯅꯤꯡꯕ ꯑꯗꯤ ꯏꯃꯥ ꯏꯄꯥ ꯍꯥꯏꯔꯦ
ꯄꯨꯔꯥ ꯏꯃꯥꯟꯅ ꯈꯔꯥ ꯐꯈ꯭ꯦ
ꯅꯠꯇꯦꯅꯦ ꯅꯪ ꯅꯣꯏ ꯏꯃꯁꯤꯒ ꯗꯦꯜꯂꯤꯗꯒ ꯂꯥꯛꯔꯤꯉꯩꯗꯗꯤ ꯏꯃꯩꯅ ꯋꯥꯔꯤꯒꯁꯦ ꯅꯨꯡꯇꯤ ꯁꯥꯟꯅꯈꯤꯗꯥꯏꯅꯦꯃꯤ ꯀꯔꯝꯕꯩꯅꯅꯤ ꯃ ꯑꯗꯨ ꯌꯥꯝꯝꯅ ꯀꯣꯛꯁꯦ ꯃꯊꯪꯈꯥꯛ ꯑꯣꯟꯅ꯭ꯣꯏꯁꯤꯕꯣ
ꯝꯅꯔꯒ ꯍꯗꯤꯗꯔꯤꯗ
ꯁꯁꯤꯡ ꯁꯪꯖꯝꯅꯔꯦꯅꯨꯡ ꯁꯤꯅ ꯩ
ꯑꯗꯨꯒ ꯄꯩꯁꯥ ꯋꯥꯠꯄꯩ ꯈꯔꯦ ꯑꯩ ꯋꯥꯠꯩ ꯊꯥꯔꯛꯇꯅ ꯌꯥꯅꯤ ꯍꯥꯏꯕꯒ ꯁꯤꯉꯣꯟꯗ ꯏꯁꯇꯥꯛꯀ ꯊꯥꯔꯛꯏ ꯊꯣꯛꯑꯒꯗꯤꯁꯤꯡ ꯋꯥꯔꯝ ꯑꯅꯤ ꯂꯩꯔꯝꯃꯔꯣꯏꯅ
ꯍꯧꯖꯤꯛ ꯅꯛꯑꯀꯥꯟꯁꯤꯗꯅ ꯀꯔꯤꯅꯣ
ꯋꯥꯠꯇꯅ ꯂꯩꯕꯁꯤꯅ ꯐꯨꯜ ꯑꯣꯏꯅ ꯂꯩꯕ ꯑꯣꯏꯅ ꯎꯔ ꯃꯥꯜꯂꯜꯂꯤ
ꯎꯝ ꯅꯪꯅꯁꯨ ꯉꯝꯅꯕ ꯑꯗꯨꯝ ꯍꯣꯠꯅꯕꯗꯨꯗꯅ ꯅꯪꯒ ꯑꯗꯨꯝ ꯋꯥꯠꯇ ꯃꯥꯜꯂꯦ ꯈꯟꯕ ꯃꯥꯜꯂꯦ ꯃꯣꯏꯅ
ꯑꯩ ꯍꯥꯏꯈ꯭ꯔꯦꯗ ꯍꯥꯏꯅꯤꯡꯗ꯭ꯔꯦ ꯃꯉꯣꯟꯗ ꯃꯆꯤꯟ ꯊꯤꯕ ꯑꯃꯁꯨ ꯌꯥꯎꯑꯔꯤꯕ ꯅꯪ ꯈꯔ ꯃꯌꯥꯝ ꯋꯥꯉꯥꯡ ꯑꯩꯉꯣꯟꯗ ꯄꯩꯁꯥ ꯄꯤ ꯈꯣꯠꯂꯤ ꯀꯩꯅꯣ ꯇꯧꯔꯤ ꯑꯩꯅ ꯀꯔꯝ ꯈꯟꯕꯤꯔꯤꯕ ꯑꯩꯅ ꯂꯤꯡꯈꯠꯄ ꯂꯤꯡꯈꯠꯄꯗꯒꯤꯩꯗꯤ ꯃꯥ ꯃꯈ ꯃꯈꯥ ꯇꯥꯔꯛꯇꯦ ꯑꯗꯣ ꯑꯩ ꯌꯥꯎꯝ꯭ꯔꯗꯤ ꯃ ꯑꯩ ꯀꯨꯟ ꯄꯤꯔꯤꯅꯤ ꯈꯣꯠꯂꯤꯃꯤꯅꯤ ꯃꯣꯏ ꯂꯤꯔꯝꯗꯣꯔꯤꯃꯦꯕ
ꯁ ꯎꯝꯒ
ꯑ ꯆ ꯀꯌꯥꯁꯤꯥꯏꯅꯤ ꯌꯨꯝꯈꯠꯄꯅꯩꯅ ꯔꯝꯒꯟ ꯄꯤꯔꯤꯕ ꯂꯥꯏ ꯄꯔꯤꯕ
ꯃꯈ ꯃꯈ
ꯆꯍꯤ ꯑꯃꯁꯤꯗ ꯅꯣꯡ ꯐꯥꯗꯣꯛꯀ ꯊꯥ ꯑꯃꯗ ꯆꯥꯝꯃꯉꯥ ꯑꯥ ꯑꯃ ꯑꯅꯤꯒꯨꯝꯕꯒ ꯌꯥꯎꯔꯝꯒꯗ꯭ꯔꯥ
ꯔꯅ ꯌꯦ ꯌꯥꯝꯅ ꯊ
ꯑꯩꯈꯣꯏ ꯏꯁꯄꯣꯠ ꯂꯥꯏꯠ ꯍꯥꯏꯇꯥꯔꯦꯅꯦ ꯏꯪꯂꯤꯁꯇ ꯍꯥꯏꯔꯒ ꯏꯁꯄꯣꯠꯂꯥꯏꯠꯁꯦ ꯑꯩꯉꯣꯟꯗꯅꯦ ꯃꯣꯏ ꯊꯣꯟꯕꯤꯔꯤꯁ ꯂꯧꯕꯅ ꯃꯣꯏꯅ ꯂꯧꯔꯅꯤ ꯁꯤꯖꯤꯟꯅꯕꯅ ꯁꯤꯖꯤꯟꯅꯕꯅ ꯃꯣꯏꯅ ꯁꯤ ꯈꯦꯟꯅꯔꯅꯤ ꯑꯗꯨꯒ ꯏꯁꯄꯣꯠ ꯂꯥꯏꯠꯁꯤꯅ ꯑꯩꯉꯣꯟꯗ ꯇꯧꯕꯤꯕ ꯃꯣꯏꯅ ꯇꯧꯔꯤꯁꯦ ꯃꯔꯤꯅꯤ ꯂꯤꯁꯤꯡ ꯇꯔꯥ ꯁꯥꯠꯇꯣꯛꯑꯅꯤ ꯑꯩꯅ ꯃꯣꯏꯗ ꯄꯤꯔꯅꯤ ꯆꯥꯝꯃꯉꯥ ꯂꯧꯊꯣꯛꯎꯎꯔꯦ ꯈꯜꯂꯁꯤꯅꯦ ꯑꯩꯅ ꯇꯔꯥꯁꯤꯗꯒꯤ ꯏꯇꯥꯏꯅꯤꯗ ꯉꯥꯛꯄ ꯆꯗꯣꯥꯔꯛꯄ ꯂꯣ ꯇꯔꯥꯁꯤ ꯁꯤꯗꯒꯤ ꯑꯩꯅ ꯆꯥꯝꯃꯉꯥ ꯂꯧꯊꯣꯛꯎꯔꯦꯅ ꯈꯜꯂꯣꯅꯦ
ꯑꯗꯨ ꯑꯗꯨꯅꯦ ꯣꯗꯧꯔꯁꯦ
ꯑꯩ ꯑꯗꯨꯒꯤ ꯆꯥꯝꯃꯉꯥꯗꯨꯅꯦ ꯃꯣꯏ ꯎꯈꯤꯗꯣꯔꯤꯁꯦ ꯁꯨꯃꯅꯁꯨ ꯂꯧꯊꯣꯛꯎꯔꯤ ꯃꯤ
ꯊꯥ ꯈꯨꯗꯤꯡꯒꯤ ꯂꯤꯁꯤꯡ ꯇꯔꯥꯔꯣꯕ ꯄꯤꯔꯛꯏꯁꯦ
ꯃꯃꯥꯅꯤ ꯀꯩꯅꯣ
ꯑꯗꯨꯗꯨ ꯅꯠꯇꯦ ꯑꯩꯈꯣꯏꯒꯤꯐꯥꯎ ꯑꯗꯨꯝ ꯑꯩꯅꯅꯦ ꯈꯪꯕ ꯄꯥꯏꯌꯦꯕꯀꯣ ꯄꯩꯁꯥꯁꯦ ꯏꯄꯥꯅꯁꯨ ꯂꯩꯔꯛꯄ ꯂꯩꯔꯛꯄ ꯏꯟꯁꯥꯡ ꯅꯨꯕꯤ ꯂꯩꯕ ꯈꯣꯠꯄ ꯄꯊꯥꯎ ꯊꯨꯝ ꯂꯩꯕ ꯀꯩꯀꯥꯁꯦꯅ ꯄꯩꯁꯥꯁꯦ ꯍꯪꯉꯒ ꯑꯗꯨꯗꯣ ꯂꯨꯄꯥ ꯂꯤꯁꯤꯡ ꯇꯔꯨꯛ ꯇꯔꯦꯠ ꯁꯨꯃꯥꯏ ꯈꯛꯇ ꯆꯪꯉꯦꯕꯣ ꯊꯥ ꯑꯝꯇ ꯊꯥꯎ ꯊꯨꯝ ꯀꯩꯀꯥ ꯂꯣꯏ ꯂꯩꯔꯒ
ꯃꯁꯥꯒꯤ ꯅꯝꯅꯤꯡꯕꯒꯤ ꯃꯁꯥꯒꯤ ꯑꯗꯨꯝ ꯆꯥꯎꯖꯕꯒꯤ ꯑꯗꯨꯝ ꯇꯧꯔꯤ ꯅꯣ ꯐꯩꯅꯦ ꯃꯦꯅꯦꯖ ꯃꯦꯟ ꯍꯩꯕ ꯃꯤ ꯅꯠꯇꯦꯃꯦ ꯃꯦꯅꯦꯖꯃꯦꯟ ꯍꯩꯇꯦ ꯍꯩꯇꯕꯗꯣ ꯑꯩꯈꯣꯏꯅ ꯇꯧꯒꯦꯕꯁꯨ ꯌꯥꯗꯕ
ꯑꯣ ꯃꯥꯅ ꯄꯥꯏꯅꯤꯡꯕꯅꯦꯕꯊꯥꯁꯦ